ꯇꯔꯕ ꯎꯝ ꯇꯔꯦ
ꯇꯤ ꯇꯥꯏꯌꯦ ꯌꯥꯝ ꯀꯨꯏꯌꯦꯅꯦ ꯁꯦꯡꯉꯦ
ꯎꯝ ꯃꯇꯝ ꯈꯔ ꯂꯧꯔꯨꯕꯣ ꯈꯪꯉꯦ
ꯀꯣꯏꯅꯕꯌꯥꯕ꯭ꯔ‌ꯣ
ꯑ ꯅꯪꯅ ꯃ꯭ꯧꯔꯣ
ꯑꯦ ꯑꯩꯗꯤ ꯃꯧꯅꯦ
ꯎꯝ ꯅꯧꯋ‍ꯦ ꯄ‍ꯣꯠꯁ‍ꯦ ꯌꯥꯏ
ꯑꯁꯤ ꯑꯩꯁ ꯀꯔꯝ ꯍꯥꯏꯅ ꯃꯧꯒ ꯄꯥꯈꯪꯒꯗꯤ ꯃꯧꯒ ꯄꯥꯈꯪꯗꯤ ꯌꯥꯗꯦꯅꯦ
ꯀꯥꯅꯅ ꯍꯥꯏꯔꯤꯕ
ꯃꯤ ꯃꯋꯥ ꯂꯩꯔꯕꯅꯤꯅ ꯂꯥꯟ ꯊꯣꯛꯂꯣꯏꯗ꯭ꯔꯣ
ꯂꯟ ꯂꯥꯟ ꯊꯦꯡꯅꯕ
ꯎꯝ
ꯃꯥꯏ ꯄꯥꯀꯦ ꯍꯥꯏꯗꯤ
ꯎꯁ ꯃꯥꯏ ꯄꯥꯀꯤ ꯍꯥꯏꯗꯤ ꯃꯥꯏꯗꯤ ꯀꯅꯥꯁꯨ ꯄꯥꯛꯅꯤꯡꯗꯕ ꯂꯩꯇꯦ ꯍꯦ ꯂꯣꯏꯅ ꯄꯥꯛꯅꯤꯡꯉꯤꯅꯤꯅꯦ ꯑꯗꯨꯕꯨ
ꯃꯥꯏ ꯄꯥꯛꯅꯤꯡꯗ꯭ꯔꯗꯤ ꯂꯥꯜ ꯊꯦꯅꯔꯣꯏꯗꯕ ꯇꯥꯕ
ꯎꯝ ꯎꯝ ꯅꯪꯗꯤ ꯖꯛ ꯖꯛ ꯄꯥꯈꯪꯅꯤꯅ ꯑꯗꯨꯒꯤ ꯍꯥꯏꯔꯕꯅꯤꯅ ꯀꯩꯅꯣ
ꯖꯛꯖꯛ ꯑꯣꯏꯕ ꯀꯥꯟꯗ ꯂꯥꯜꯊ‌ꯦꯡꯅꯗ‍ꯦ ꯖꯛ ꯖꯛꯂꯎꯍꯟꯂꯗꯤ ꯀꯃꯥꯏꯅ ꯂꯥꯟ ꯊꯦꯡꯅꯒꯅꯤ ꯃꯧ ꯑꯣꯏꯔꯁꯨ ꯌꯥꯏ
ꯁꯤꯁꯁ ꯑꯣꯏꯔꯁꯨ ꯌꯥꯏꯌꯦ ꯁ‌ꯦꯡꯅ ꯌꯥꯔꯦ ꯀꯗꯧꯔꯦ ꯇꯥꯔꯕꯣ ꯑꯃꯨꯛꯀ
ꯇꯥꯏ ꯀꯗꯥꯏ ꯐꯝꯃꯤꯔꯥꯅꯦ
ꯑꯦ ꯃꯄꯥꯟꯗ ꯑꯗꯨꯝ ꯂꯩꯌꯦꯅ ꯀꯥꯏ ꯂꯩꯗꯣꯏꯅꯣ
ꯒ꯭ꯔꯤꯝ ꯅꯧ ꯂꯩꯅꯗ‌ꯦ
ꯎꯝ ꯃꯥꯅꯤ
ꯁꯥꯗ꯭ꯔ
ꯁꯗ꯭ꯔꯥ ꯆꯪꯇ ꯉꯥꯏꯔꯤꯕꯅꯤꯅ ꯁꯥꯗꯦ ꯍꯥꯏꯇꯥꯔꯦꯅꯦ
ꯑꯁ ꯑꯩꯈꯣꯏꯗ ꯅ‌ꯣꯡ ꯅꯍ‍ꯣꯡ ꯁꯨꯨꯔꯒ ꯂꯩꯔ‍ꯦ
ꯍꯧꯖꯤꯛꯁꯨ
ꯀꯟꯗ‌ꯦꯅ‌ꯦ ꯂꯝꯕꯤ ꯅ‌ꯣꯏꯅ ꯈ꯭ꯔ ꯍ‌ꯦꯟꯂꯛꯇꯧ
ꯆꯨꯔꯤꯅꯦ ꯑꯩꯈꯣꯏꯁꯤ ꯆꯨꯕ ꯅꯥꯏꯗꯅꯦ ꯉꯁꯥꯏ ꯗ꯭ꯔꯣꯞ ꯑꯃꯃ ꯇꯥꯔꯁꯨ ꯂꯩꯕꯥꯛꯐꯥꯎ ꯆꯣꯠꯇꯦ ꯑꯗꯨꯃꯥꯏꯅ ꯂꯩꯌꯦ ꯑꯩꯈꯣꯏꯗꯤ ꯀꯔꯤ ꯍꯥꯏ ꯅꯨꯄꯥꯥꯏ ꯂꯩꯇꯦ
ꯑꯗꯨ
ꯂꯝꯕꯤꯁꯨ ꯅꯥꯟꯗꯦ ꯑꯩꯈꯣꯏꯗꯤ ꯀꯪꯂ ꯑꯗꯨꯝ ꯂꯩ ꯀꯔꯝ ꯇꯧꯁꯤꯔ ꯈꯪꯗꯦꯅꯦ ꯅꯪ ꯈꯔ ꯋꯥꯏꯗꯕ ꯌꯥꯗꯦ ꯅꯣꯡ ꯀꯧꯗꯕ ꯌꯥꯗ꯭ꯔꯦ ꯅꯪ ꯂꯥꯛꯂꯒ ꯅꯣꯡ ꯁꯣꯏꯗꯅ ꯆꯨꯗꯧ ꯃꯥꯜꯂꯦ ꯑꯗꯨꯅ ꯈꯤꯇꯪ ꯋꯥꯏꯔꯨꯁꯤ ꯅꯪꯕꯨ ꯌꯥꯔꯣ ꯑꯩꯈꯣꯏꯗ ꯉꯥꯏꯍꯥꯛ ꯂꯥꯛꯄꯤꯔꯣꯅꯦ ꯅꯣꯝꯇ ꯄꯥꯞ ꯆꯦꯟꯕ ꯈꯣꯏꯁꯤ ꯄꯥꯛ ꯆꯦꯟꯗꯕ ꯅꯣꯏ ꯈꯔ ꯀꯧꯔꯒ ꯀꯧꯗ꯭ꯔꯗꯤ ꯌꯥꯔꯣꯏꯗꯕ
ꯑꯣ ꯉꯥꯡꯕ ꯈꯨꯗꯤꯡꯗꯨ ꯌꯥꯎꯃꯟꯈ꯭ꯔꯦꯀꯣ
ꯑꯃ ꯐꯥꯎ ꯌꯥꯗꯕꯗꯨꯣ ꯑꯗꯨ
ꯀꯔꯤ ꯆꯥꯁꯤꯔꯣ ꯅꯨꯡꯗꯥꯡꯗꯤ
ꯍꯥ
ꯑꯦ ꯉꯥꯕꯨ ꯅꯨꯃꯤꯠ ꯀꯌꯥ ꯆꯥꯒꯦ ꯍꯥꯏꯕ꯭ꯔꯅꯦꯍꯦ ꯉꯔꯥꯡꯗꯒꯤꯕꯣ
ꯈꯔ ꯇꯥꯎꯔꯝꯕ ꯂꯩꯅꯤꯅ
ꯇꯥꯎꯕ ꯖꯥꯠꯇꯤ ꯈꯔ ꯀꯨꯏꯅ ꯊꯝꯕ ꯌꯥꯕꯅꯤꯅ
ꯉꯥ ꯆꯥꯗꯕ ꯀꯨꯏꯔꯦꯅꯦ ꯉꯥꯁꯤ ꯁꯔꯣꯍꯤ ꯇ ꯂꯩꯒꯟꯕꯗꯨꯗ ꯇꯟꯕ ꯑꯗꯨꯒꯤ ꯃꯔꯛ ꯃꯔꯛ ꯆꯥꯕꯗꯨꯁꯨ ꯀꯪꯕꯒꯨꯝꯕ ꯃꯆꯥ ꯃꯆꯥ ꯑꯗꯨꯒꯨꯝꯕ ꯆꯥꯕ ꯑꯆꯧꯕꯁꯨ ꯑꯗꯨꯝ ꯆꯥꯏ ꯑꯗꯣꯏꯁꯨ ꯑꯗꯨꯝ ꯉꯥ ꯍꯥꯏꯅ ꯍꯦꯟꯅꯗꯤ
ꯇꯥꯎꯔꯒ ꯑꯗꯨꯃꯥꯏꯅ ꯊꯝꯕ ꯌꯥꯏꯅ
ꯌꯦꯟ ꯑꯗꯣ ꯑꯩꯁꯨ ꯈꯜꯂꯤꯅꯦ ꯌꯦꯟꯁꯦ ꯑꯃ ꯀꯦꯖꯤ ꯑꯃꯒꯨꯝꯕ ꯂꯩꯔꯒ ꯑꯗꯨꯒ ꯐꯨꯠꯄ ꯂꯣꯏꯔꯒ ꯃꯨꯠꯂꯦ ꯍꯥꯏꯕ ꯀꯥꯟꯗ ꯃꯥꯒꯤ ꯁꯥꯇꯣꯡꯁꯤꯡꯗꯨ ꯄꯤꯁ ꯃꯆꯥ ꯃꯆꯥ ꯁꯦꯒꯥꯏꯔꯒ ꯀꯪꯅ ꯇꯥꯎꯔꯒ ꯑꯗꯨꯃꯥꯏꯅ ꯉꯥꯔꯧꯒꯤ ꯈꯔ ꯈꯔ ꯂꯧꯔꯒ ꯆꯥꯁꯦ ꯍꯥꯏꯅ ꯁꯨꯃꯥꯏꯅ ꯁꯦꯝꯅꯤꯡꯕꯅꯦꯅꯦ ꯑꯩꯁꯦ ꯊꯥꯎꯕꯨꯗꯤ ꯈꯔ ꯆꯪꯒꯗꯧꯕ ꯊꯥꯎꯁꯦ ꯂꯩꯇꯕꯒꯤ ꯑꯩꯅ ꯑꯃꯨꯛꯀ ꯂꯩꯗꯕ ꯈꯔ ꯂꯩꯕ ꯀꯥꯟꯗ ꯄꯣꯠ ꯆꯩꯩ ꯂꯥꯛꯑꯦ ꯍꯥꯏꯕ ꯀꯥꯟꯅ ꯊꯥꯎ ꯗꯨ ꯍꯥ
ꯀꯔꯤꯒꯤ ꯐꯠ
ꯀꯔꯤꯁꯨ ꯐꯨꯔꯣꯏꯅꯦ ꯁꯥꯗꯣ ꯃꯤꯅ ꯄꯤꯀꯜꯁ ꯌꯣꯟꯕꯒꯨꯝꯅ ꯑꯃ ꯂꯩꯇ꯭ꯔꯣ ꯀꯪꯅ ꯇꯥꯎꯔꯒ ꯊꯝꯒꯗꯧꯕ ꯉꯥꯔꯧꯒꯤ ꯑꯃ ꯑꯃ ꯂꯧꯔꯒ ꯆꯥꯕ ꯌꯥꯏꯅ ꯑꯗꯨꯃꯥꯏꯅ ꯁꯦꯝꯒꯦ ꯇꯧꯕ
ꯑꯗꯨꯗ ꯗꯥꯏꯔꯦꯛ ꯇꯥꯎꯕ ꯌꯥꯏ ꯅꯪꯗꯣ
ꯀꯔꯤ ꯗꯥꯏꯔꯦꯛ ꯇꯥꯎꯕ꯭ꯔꯣ ꯔꯦꯛ ꯇꯧꯕ ꯌꯥꯗꯦ ꯊꯕꯛ ꯌꯥꯎꯕꯗꯨꯅ ꯈꯔ ꯀꯨꯏꯅ ꯆꯥꯒꯅꯤꯗꯅꯣ ꯍꯧꯖꯤꯛ ꯐꯨꯠꯂꯤꯗꯅ ꯃꯨꯠ ꯅꯪꯒꯤ ꯗꯥꯏꯔꯦꯛꯇꯨꯗꯤ ꯃꯇꯨꯝ ꯆꯥꯎ ꯆꯥꯎꯅ ꯂꯩꯔꯦꯅ ꯑꯩꯒꯤꯗꯤ ꯑꯗꯨꯃꯥꯏꯅ ꯅꯠꯇꯦ ꯃꯆꯥ ꯃꯆꯥ ꯀꯨꯞꯅ ꯁꯦꯒꯥꯏꯔꯒ
ꯃꯃꯝ ꯆꯥꯗꯣꯏꯅꯦꯩꯅ ꯑꯃꯝꯛꯇ ꯃꯃꯝ
ꯑꯗꯨꯃꯥꯏꯅ ꯅꯠꯇꯦꯕ ꯑꯩꯅ ꯍꯥꯏꯕꯗꯤ ꯁꯦꯒꯥꯏꯒꯗꯧꯕ ꯍꯥꯟꯅ ꯐꯨꯠꯇ꯭ꯔꯗꯤ ꯀꯃꯥꯏꯅ ꯁꯦꯒꯥꯏꯒꯅꯤ ꯐꯨꯠꯂꯦ ꯍꯥꯏꯔꯒ ꯊꯥꯡꯗꯣꯛꯂꯒ ꯃꯥꯒꯤ ꯃꯁꯥꯗꯣ ꯁꯥꯇꯣꯡꯁꯤꯡꯗꯣ ꯃꯆꯥ ꯃꯆꯥ ꯁꯦꯒꯥꯏꯒꯗꯧꯕ ꯁꯦꯒꯥꯏꯔꯒ ꯑꯃꯨꯛꯀ ꯊꯥꯎꯅ ꯃꯣꯔꯣꯛ ꯀꯔꯤ ꯀꯔꯥ ꯁꯥꯍꯜꯂꯒ ꯀꯪꯅ ꯇꯥꯎꯒꯗꯧꯕ ꯃꯍꯤ ꯌꯥꯎꯗꯕꯤꯗ ꯑꯗꯨ ꯀꯟꯇꯦꯟꯅꯔꯒꯨꯝꯕꯗ ꯑꯗꯨꯝꯃꯛ ꯊꯝꯕꯤꯔꯗꯤ ꯅꯣꯡꯃꯒꯤ ꯈꯤꯇꯪ ꯈꯤꯇꯪ ꯂꯧꯔꯒ ꯑꯗꯨꯃꯥꯏꯅ
ꯅꯣꯏ ꯄꯤꯛꯀꯜ ꯆꯥꯕꯗꯨ ꯃꯣꯔꯣꯛꯀꯤ ꯑꯗꯨꯃꯥꯏꯅ ꯍꯥꯞꯂꯒ ꯊꯝꯕꯗꯣ ꯑꯗꯨꯃꯥꯏꯅ ꯍꯥꯞꯂꯒ ꯊꯝꯒꯅꯤꯅ ꯃꯍꯤꯗꯤ ꯌꯥꯎꯔꯣꯏ ꯁꯤꯗꯤ ꯀꯅꯣ ꯑꯗꯨꯃꯥꯏꯅ ꯇꯧꯔꯦ ꯆꯥꯒꯗꯧꯕ ꯑꯗꯨ ꯑꯣꯏꯔꯗꯤ ꯉꯥꯔꯥꯎ ꯈꯔ ꯈꯔ ꯆꯥꯕ ꯐꯪꯉꯦꯗꯅ ꯑꯗꯨꯃꯥꯏꯅ ꯇꯧꯅꯤꯡꯕ ꯊꯥꯎꯗꯤ ꯈꯔ ꯆꯪꯒꯅꯤꯑꯕ ꯊꯥꯎꯁꯦ ꯂꯩꯇꯕ ꯑꯗꯨꯒꯤ ꯑꯩꯅ
ꯊꯥꯎꯗꯤ ꯀꯔꯤ ꯆꯪꯗꯕꯅꯤ ꯌꯥꯝꯅ ꯆꯪꯉꯨꯔꯤꯅ
ꯊꯥꯎ ꯇꯥꯎꯒꯗꯧꯕꯁꯤꯗꯤ ꯊꯥꯎ ꯅ ꯉꯥꯛ ꯇꯥꯎꯒꯅꯤꯅꯦ ꯀꯩꯁꯨ ꯏꯁꯤꯡ ꯍꯥꯞꯂꯣꯏꯅꯦ ꯑꯗꯨꯅ ꯊꯥꯎ ꯌꯥꯝꯕ ꯇꯥꯕ ꯄꯣꯠꯇꯨ ꯑꯗꯒꯤ ꯄꯣꯠ ꯆꯩꯁꯤꯡꯗꯨ ꯌꯥꯎꯔꯛꯇꯕꯒꯤ ꯑꯗꯨ ꯌꯥꯎꯔꯕ꯭ꯔꯗꯤ ꯂꯧꯒꯦ
ꯅꯪ ꯐꯠꯄ ꯃꯨꯟꯈ꯭ꯔꯗꯤ ꯀꯔꯤꯒꯤꯔꯤ ꯀꯣꯏꯅ ꯇꯥꯍꯗꯦ ꯁꯦꯒꯥꯏꯔꯒ
ꯀꯥꯍꯟ
ꯑꯗꯦ
ꯒꯅꯤꯅꯦ ꯀꯩꯅꯣꯅꯦ ꯍꯥꯎꯏꯗꯨꯕꯨ ꯊꯥꯎꯗꯤ ꯈꯔ ꯂꯨꯞꯇꯧꯅꯤꯅ ꯉꯥ ꯇꯥꯎꯕꯒꯨꯝ ꯂꯨꯞꯀꯗꯧꯅꯤꯅ ꯈꯔ ꯑꯩꯅ ꯊꯝꯕ ꯌꯥꯕꯒꯤ ꯃꯑꯣꯡꯗꯨꯃ ꯂꯩꯗꯅ ꯑꯗꯨꯃꯥꯏꯅ ꯇꯧꯒꯗꯧꯕꯅꯤꯅꯦ
ꯊꯕꯛ ꯌꯝꯔꯣꯏꯅ ꯃꯇꯨꯡ ꯃꯇꯥꯡ ꯇꯥꯕꯅꯨ
ꯊꯕꯛ ꯌꯥꯝꯔꯁꯨ ꯀꯣꯟꯅ ꯆꯥꯅꯉꯥꯏꯒꯤ ꯑꯣꯏꯔꯁꯨ ꯈꯔ ꯀꯨꯏꯅ ꯆꯥꯕ ꯐꯪꯉꯦ ꯑꯗꯨꯅ ꯆꯥꯛ ꯆꯪꯅꯉꯥꯏ ꯑꯃ ꯑꯃ ꯑꯃ ꯇꯧꯒꯦ ꯅꯣꯡꯃ ꯁꯤ ꯊꯥꯎꯗꯣ ꯑꯩ ꯂꯧꯈꯤꯒꯦ ꯇꯧꯕꯅꯦ ꯁꯤ ꯄꯣꯠ ꯆꯩꯁꯤ ꯊꯣꯡꯗ꯭ꯔꯤꯕꯒꯤꯀꯣ ꯑꯩꯁꯦ ꯄꯣꯠ ꯆꯩ ꯂꯧꯕ ꯆꯠꯅꯉꯥꯏꯁꯦ ꯑꯋꯥꯠꯄ ꯌꯥꯝ ꯂꯩꯌꯦ ꯑꯗꯨꯅ ꯑꯩꯁꯤ ꯂꯧꯋꯦꯕ ꯀꯨꯏꯔꯦꯅ ꯑꯩꯅ ꯊꯥꯎ ꯑꯩꯈꯣꯏꯅꯤ ꯂꯩꯕ ꯆꯠꯄꯗꯣ ꯀꯩꯗꯧꯉꯥꯏꯔꯣ ꯊꯥ ꯑꯃ ꯍꯦꯜꯂꯝꯂꯅꯤꯗ
ꯎꯝ
ꯑꯗꯨ ꯑꯃ ꯎꯝ ꯑꯃꯗꯤ ꯌꯧꯗ꯭ꯔꯦ ꯇꯪꯈꯥꯏ ꯉꯥꯛꯇ ꯂꯩꯔꯦꯕ ꯑꯩ ꯄꯣꯔꯛꯄꯗꯣ ꯕꯣꯇꯜ ꯑꯍꯨꯝꯅꯤꯅꯦ ꯍꯧꯖꯤꯛ ꯈꯔ ꯂꯩꯔꯤꯑꯕ ꯑꯗꯨꯅ ꯈꯤꯇꯪ ꯈꯛꯇ ꯉꯥꯏꯔꯕꯤꯅꯦ
ꯉꯥꯒꯨꯝꯕ ꯇꯥꯕꯗꯤ ꯃꯃꯜ ꯍꯍꯣꯡꯕ ꯇꯥꯎꯕꯅꯤꯅ ꯐꯣꯔꯆꯨꯟꯒꯨꯝꯕ
ꯑꯦ ꯑꯔꯖꯨꯅ ꯑꯣꯏ ꯁꯐꯂꯥ ꯑꯣꯏꯒ ꯁꯝ ꯇꯥꯎꯒꯅꯤꯅ
ꯑꯠ ꯊꯥꯗꯣꯏ ꯃꯃꯟ ꯇꯅꯦꯅ ꯉꯥ ꯇꯥꯔꯕꯕ ꯌꯦꯟ ꯇꯥꯕꯗꯤ ꯃꯗꯨ ꯇꯥꯕꯗꯅꯤꯅ ꯑꯐꯨꯠꯁꯨ ꯉꯥꯛꯇ ꯑꯗꯨꯃꯥꯏꯅ ꯇꯥꯔꯕꯅꯤꯅ
ꯈꯪꯗꯦ ꯐꯣꯔꯆꯨꯟꯒꯨꯝꯕ ꯀꯔꯤ ꯀꯔꯥ ꯍꯥꯟꯅ ꯌꯥꯝ ꯆꯥꯔꯝꯕꯅꯤ ꯍꯧꯖꯤꯛꯀꯥꯟꯗꯤ ꯑꯃꯨꯛꯒ ꯆꯥꯗ꯭ꯔꯦ ꯁꯤꯗꯒꯤ ꯑꯩꯅ ꯄꯣꯠ ꯂꯧꯕꯗꯒꯤ ꯍꯧꯔꯒ ꯁꯐꯣꯂꯥꯒ ꯍꯧꯨꯖꯤꯛꯀꯤꯒ ꯑꯗꯨꯈꯛ ꯆꯥꯔꯦ ꯅꯤ ꯅꯤꯔꯥ ꯍꯥꯏꯕꯒꯨꯝꯕꯁꯤꯗꯤ ꯃꯔꯛ ꯃꯔꯛ ꯑꯁꯤꯗ ꯑꯩꯈꯣꯏꯅ ꯂꯩꯇꯕ ꯀꯥꯟꯗ ꯍꯦꯛꯇ ꯂꯩꯔꯒ ꯆꯥꯕ ꯃꯥ ꯂꯩꯔꯤꯉꯩꯗꯗꯤ ꯑꯗꯨ ꯐꯖꯅ ꯆꯥꯍꯜꯂꯦꯅꯦ ꯅꯤꯔꯥꯒꯤ ꯊꯥꯎꯒ ꯔꯨꯆꯤ ꯒꯣꯜ ꯍꯥꯏꯕ ꯖꯥꯠꯁꯨ ꯅꯤꯔꯥꯠꯁ ꯍꯥꯏꯕ꯭ꯔꯥ ꯅꯤꯔꯥ ꯍꯥꯏꯕ꯭ꯔꯥ
ꯔꯨꯆꯤ ꯒꯣꯜ ꯀꯔꯤ ꯀꯔꯥꯗꯤ ꯃꯤꯅ ꯇꯟ ꯇꯥꯎꯕ ꯕꯣꯔꯥ ꯍꯧꯕ ꯋꯥ ꯑꯗꯨꯗ ꯉꯥꯛꯇ ꯃꯤꯅ ꯆꯥꯏꯅ ꯍꯥꯎꯋꯥꯏ ꯍꯥꯎꯋꯏ ꯆꯥꯔꯤꯕ ꯃꯤꯅꯗꯤ ꯈ꯭ꯋꯥꯏꯗꯒꯤ ꯐꯠꯇꯕ ꯊꯥꯎꯁꯤꯗꯤ ꯔꯨꯆꯤꯒꯣꯜꯅꯦ ꯍꯥꯏꯌꯦ
ꯍꯥ
ꯕꯖꯥꯔꯗ ꯂꯩꯔꯒ ꯆꯥꯕꯗꯨꯗꯤ ꯅꯪꯁꯨ ꯀꯔꯤꯅꯣ ꯌꯨꯝꯗ ꯆꯥꯗꯦ ꯍꯥꯏꯕ ꯋꯥꯅꯦ ꯃꯄꯥꯟꯗꯗꯤ ꯑꯩꯈꯣꯏꯁꯤ ꯆꯥꯗꯕ ꯀꯔꯤ
ꯑꯗꯨ ꯌꯥꯝꯅ ꯆꯥꯗꯅꯤ ꯑꯅꯤꯗꯒꯤ ꯍꯦꯟꯅ ꯆꯥꯗꯅ ꯇꯟꯁꯨ
ꯇꯟ ꯆꯥꯕꯁꯨ ꯑꯗꯨꯝ ꯌꯥꯎꯔꯤꯅꯦ
ꯃꯔꯤ ꯃꯉꯥ ꯆꯥꯕꯁꯨ ꯅꯠꯇꯦ
ꯁꯥꯔꯤꯕ ꯄꯣꯠꯇꯣ ꯑꯗꯨꯝ ꯄꯨꯛꯇꯗꯤ ꯆꯪꯕꯅꯤꯅ ꯍꯥꯏꯅꯕꯅꯤꯗ
ꯄꯦꯛꯀꯦꯠꯇ ꯄꯦꯛ ꯑꯗꯨꯃꯥꯏꯅ ꯇꯧꯔꯒ ꯌꯣꯟꯕ ꯇꯟꯗꯨꯕꯨ ꯍꯥꯎꯈꯅꯤ
ꯍꯥꯎꯋꯤꯅꯦ
ꯑꯗꯨ ꯑꯣꯏꯅ ꯂꯩꯔ ꯆꯥꯎ ꯍꯥꯏꯔꯕ ꯂꯤꯛꯂꯥꯒꯤꯗꯣ ꯆꯥꯎ ꯌꯥꯡꯈꯩꯔ ꯐꯤꯐꯇꯤꯔꯥ ꯄꯤ ꯑꯗꯨꯗꯣ ꯅꯪꯅ ꯄꯨꯔꯛꯂꯒ ꯑꯗꯨꯝ ꯑꯃꯨꯛꯀ ꯊꯥꯎ ꯈꯤꯇꯪ ꯍꯥꯞꯂꯒ
ꯇꯥꯎꯔꯒ ꯆꯥꯕ ꯌꯥꯏꯌꯦ ꯑꯩꯗꯤ ꯑꯗꯨꯃꯥꯏꯅ ꯆꯥꯗꯦ ꯃꯁꯥꯅ ꯄꯨꯔꯛ ꯑꯗꯨꯗ ꯌꯥꯎꯈ꯭ꯔꯕꯗꯣ ꯑꯗꯨꯗꯣ ꯈꯥꯡ ꯑꯃꯗꯣ ꯁꯥꯍꯜꯂꯒ ꯑꯗꯨꯝ ꯊꯥꯎ ꯍꯥꯞꯇꯕꯤꯗ ꯑꯗꯨꯝ ꯑꯃꯨꯛꯀ ꯁꯥꯍꯜꯂꯒ ꯆꯥꯕ ꯑꯗꯨꯅ ꯍꯥꯎꯋꯤ ꯑꯗꯨ ꯑꯣꯏꯅ ꯆꯥꯎ ꯑꯩꯗꯤ ꯄꯥꯝꯃꯦ ꯑꯅꯤ ꯂꯩꯕꯅꯤ ꯃꯣꯏꯁꯤ ꯑꯇꯥꯒ ꯑꯃꯅ ꯑꯇꯥ ꯅꯠꯇꯕ꯭ꯔꯥ ꯑꯃ ꯇꯧꯅꯤ ꯑꯅꯤ ꯁꯨꯕꯅꯤ ꯍꯥꯏꯗꯤ ꯑꯗꯨꯕꯨ ꯃꯣꯏꯁꯦ ꯑꯃꯨꯔꯛ ꯄꯦꯀꯦꯖꯤꯡ ꯍꯥꯞꯄꯗꯣ ꯍꯥꯡꯇꯣꯛꯈ꯭ꯔꯗꯤ ꯀꯨꯏꯅ ꯊꯝꯕ ꯌꯥꯗꯕꯅꯦ ꯀꯣꯛꯐꯏꯗꯨꯝ ꯀꯥꯕꯅꯤ ꯗꯨꯅ ꯎꯃ ꯃꯥ ꯍꯟꯗꯛ ꯂꯣꯏꯍꯜꯂꯒ ꯊꯝꯒꯗꯧꯕ ꯅꯨꯃꯤꯠ ꯅꯤꯅꯤ ꯍꯨꯝꯅꯤ ꯊꯝꯂꯈ꯭ꯔꯗꯤ ꯑꯗꯨꯝ ꯀꯨꯐꯥꯏ ꯀꯥꯔꯅꯤ ꯑꯗꯨꯗꯤ ꯒ꯭ꯌꯥꯁ ꯆꯪꯕ ꯌꯥꯗꯦꯕ ꯃꯣꯏꯁꯦ ꯑꯗꯨꯃꯥꯏꯅ ꯇꯧꯕꯅꯤ
ꯆꯥꯛ ꯆꯥꯒꯗ ꯁꯔꯨꯛꯇꯤ ꯇꯟ ꯗꯃꯥ ꯁꯦꯝꯖꯟꯕꯒꯀꫭ ꯁꯥ ꯃꯦꯠ ꯃꯦꯠꯂꯒ ꯆꯥꯕꯁꯤ ꯌꯥꯝ ꯍꯥꯎꯕꯅꯤꯅꯦ
ꯅꯨꯇꯤꯒꯤ ꯁꯥ
ꯅꯣꯡꯃ ꯐꯗꯣꯛ ꯆꯥꯕ ꯌꯥꯏ ꯏꯁꯀ꯭ꯋꯥꯔꯇꯤ ꯁꯦꯝꯕ ꯑꯇꯥꯅ ꯁꯦꯝꯗꯨꯏꯕ
ꯏꯁ꯭ꯀꯋꯥꯔꯇꯤ ꯁꯥꯕ ꯍꯩꯕ꯭ꯔꯣ
ꯍꯈꯤꯕ
ꯑꯩꯁꯨ
ꯍꯩꯒꯅꯤꯅ ꯀꯩꯅꯣ
ꯃꯣꯏꯅꯅꯁꯨ ꯈꯔ